ꯍꯜꯂꯣ
ꯍꯜꯂꯣ
ꯇꯥꯕ꯭ꯔ‌ꯣ
ꯇꯥꯕ꯭ꯔꯣ ꯇꯥꯕ꯭ꯔꯣ
ꯇꯥꯏꯌꯦ ꯇꯥꯏꯌꯦ ꯑꯩꯒꯤꯗꯤ
ꯍꯜꯂꯣ
ꯇꯥꯗꯕ꯭ꯔꯣ ꯑꯩꯒꯤ
ꯍꯜꯂꯣ
ꯇꯥꯏꯌꯦ ꯇꯥꯏꯌꯦ ꯑꯩꯒꯤ ꯇꯥꯗꯕ꯭ꯔꯣ ꯇꯥꯏꯌꯦ
ꯅꯪꯒꯤ ꯈꯣꯟ ꯇꯥꯗꯤꯌꯦ
ꯇꯥꯗꯦ ꯉꯥꯏꯈꯣꯀꯣ ꯑꯗꯨꯗꯤ ꯇꯥꯏꯌꯦ
ꯎꯝ
ꯎꯝ ꯇꯥꯔꯕ꯭ꯔꯣ ꯇꯥꯏꯌꯦ ꯇꯥꯏꯌꯦ
ꯀꯩꯗꯧꯔꯤꯕꯅꯣꯕ
ꯑꯩꯗꯤ ꯀꯩꯁꯨ ꯇꯧꯗꯦ ꯁꯨꯝ ꯐꯝꯃꯤꯌꯦ
ꯑꯣꯟꯂꯥꯏꯟꯗ ꯆꯪꯉꯣ
ꯑꯣꯟꯂꯥꯏꯟꯅꯦ ꯁꯤ ꯑꯩꯒꯤ ꯐꯖꯅ ꯁꯦꯡꯕ꯭ꯔꯥ
ꯇꯥꯗꯦ
ꯑꯦꯌꯔꯄꯤꯁ ꯄꯥꯏꯌꯣ ꯑꯗꯨꯗꯤ
ꯑꯣꯟꯂꯥꯏꯟꯗ ꯆꯪꯉꯣ ꯑꯩꯒꯤ ꯈ‌ꯣꯟ ꯇꯥꯔꯗꯤ
ꯆꯪꯉꯦ
ꯇꯥꯔꯕꯣ ꯍꯜꯂꯣ
ꯎꯝ ꯀꯩꯗꯧꯔꯤꯅꯣ ꯅꯪꯗꯤ
ꯎꯝ
ꯎꯝ ꯎꯝ
ꯀꯩꯗꯧꯔꯤꯅꯣꯕ
ꯁꯨꯝ ꯐꯝꯃꯤꯅꯦ
ꯆꯥꯛ ꯆꯥꯔꯕꯣ ꯆꯥꯛ ꯆꯥꯔꯕꯣ
ꯆꯥꯗ꯭ꯔꯤꯌꯦ ꯅꯪꯗꯤ ꯎꯝ
ꯆꯥꯛ ꯆꯥꯔꯕꫭ
ꯎ ꯆꯥꯗ꯭ꯔꯤ ꯆꯥꯗ꯭ꯔꯤ ꯆꯥꯛ ꯅꯪꯗꯤ ꯆꯥꯔꯕ꯭ꯔꯣ
ꯆꯥꯛ ꯆꯥꯔꯕꯣ
ꯊꯦꯡꯉꯦꯍꯦ ꯑꯗꯨꯗꯤ ꯆꯥꯅꯕ ꯇꯧꯔꫭꯅ
ꯑꯧ ꯁꯨꯝ ꯉꯁꯥꯏ ꯇꯟ ꯈꯔ ꯀꯩ ꯀꯌꯥ ꯆꯥꯔꯨꯕꯒꯤ ꯆꯥꯅꯤꯡꯗꯕ ꯀꯩꯗꯧꯔꯤꯅꯣ ꯅꯪꯗꯤ
ꯄꯨꯡ ꯇꯔꯥ ꯇꯥꯔꯐꯥꯎ ꯆꯥꯗꯔꯗꯤ ꯂꯧꯕꯨꯛꯇ ꯂꯧ ꯁꯨꯒꯦꯅ ꯆꯠꯂꯤꯌꯦ ꯅꯪꯗꯤ
ꯊꯕꯛ ꯐꯩꯅ ꯅꯪꯗꯤ
ꯁꯨꯅꯤꯡꯉꯒ ꯆꯠꯄ ꯅꯠꯇꯦꯗ ꯁꯨꯗ꯭ꯔꯗꯤ ꯌꯥꯗꯦꯕ ꯑꯗꯨꯒꯤꯅꯤ
ꯅꯨꯡꯁꯥ ꯁꯥꯗ꯭ꯔꯣ
ꯅꯨꯡꯁꯥꯏ ꯅꯨꯡ ꯁꯥ ꯌꯥꯝ ꯁꯥꯕꯗꯤ ꯅꯠꯇꯦꯗ ꯍꯧꯖꯤꯛꯇꯤ ꯅꯣꯡ ꯃꯪꯉꯦ
ꯀꯔꯤ ꯏꯟꯁꯥꯡ ꯆꯥꯔꯦ ꯅꯪꯗꯤ
ꯅꯪ ꯃꯄꯥꯟꯗ ꯈꯔ ꯊꯣꯛꯑꫭꯅꯦ ꯅꯪꯒꯤ ꯈꫭꯟꯗꯣ ꯇꯥꯕ꯭ꯔꯥ ꯌꯦꯡꯒꯦ
ꯇꯥꯕꯔꫭ
ꯉꯁꯤꯁꯦ ꯍꯋꯥꯏ ꯆꯥꯌꯦ ꯍꯨꯋꯥꯏ ꯍꯨꯋꯥꯏ ꯏꯔꯣꯟꯕ
ꯀꯔꯤ ꯀꯔꯤ ꯊꯕꯛ ꯇꯧꯔꯤꯒꯦ ꯍꯟꯗꯛꯇꯤ